ꯑꯣꯆꯥꯥ
ꯌꯥꯕꯨꯖ
ꯑꯥ ꯀꯩꯅꯣ ꯐꯣꯟꯁꯦ ꯆꯠꯀꯦ ꯍꯥꯏꯕ ꯄꯥꯏꯕ ꯌꯥꯗ꯭ꯦ ꯀꯃꯥꯏꯅ ꯇꯧꯅꯣ
ꯆꯠꯇ꯭ꯔꯤꯕ ꯅꯟꯁꯨ ꯆꯪꯗ꯭ꯔꯤꯕ
ꯑꯁꯥꯏꯥꯏꯒꯤꯗꯤ ꯍꯣꯟꯗꯣ ꯃꯤ ꯇꯔꯥ ꯃꯊꯣꯏ ꯍꯦꯟꯀꯠꯂꯦꯕ
ꯂꯩꯌꯦ ꯑꯩ
ꯑꯩꯅ ꯑꯩꯅ ꯀꯟꯅ ꯉꯥꯡꯒꯦ ꯅꯪ ꯈꯤꯇ ꯂꯔꯗ꯭ꯔꯥ ꯑꯩꯅꯅꯦ ꯌꯦꯡꯍꯧꯗ ꯕ ꯑꯩ ꯅꯣꯛꯅꯤꯡꯉꯁꯤꯗꯔꯦ
ꯍꯥꯏꯗꯤꯦ ꯄꯔꯤꯁꯦ
ꯍꯤ ꯍꯤ ꯍꯤ ꯑꯗꯨꯅꯤ ꯄ꯭ꯂꯦꯁꯃꯦꯟ ꯂꯥꯛꯄꯁ ꯁ ꯌꯥꯝ ꯀꯥꯟꯅꯩꯌꯦꯕ ꯑꯗꯣ ꯑꯩꯈꯣꯏ ꯃꯅꯤꯄꯨꯔ ꯑꯗꯨꯒꯨꯝꯕꯗꯗꯤ ꯀꯥ ꯍꯦꯟꯅ ꯂꯥꯛꯇꯕ ꯃꯥꯜꯂꯦ ꯃꯣꯏ ꯏꯟꯖꯤꯅꯤꯌꯥꯔꯤꯡ ꯇꯝꯕ ꯃꯐꯝꯗꯨꯕꯨꯗꯤ ꯈꯔ ꯂꯥꯛꯑꯝꯒꯅꯤꯀꯣ ꯂꯥꯛꯄꯕꯨꯗꯤ ꯑꯗꯣꯅꯤꯄꯨꯔꯔꯤ꯭ꯂꯦꯁꯃꯦꯟ ꯗ꯭ꯔꯥꯏꯕꯀꯨꯝꯕꯅ ꯄꯥꯛꯂꯛ ꯦꯕ ꯑꯩꯣꯏ ꯑꯗꯤ ꯎꯝ ꯍꯥꯏꯗꯤ ꯁꯤ ꯆꯍꯤ ꯂꯩꯔꯝꯗꯥꯏꯒꯨꯝꯕꯁꯦ ꯏꯚꯟ ꯁꯦꯃꯤꯁ ꯆꯔꯣꯏꯔꯂꯝꯗꯥꯏꯒꯨꯝꯕꯁꯤꯗ ꯂꯥꯛ ꯊꯣꯛꯥꯛꯇꯣꯏꯅꯦꯕ ꯑꯗꯨꯒ ꯈꯔ ꯑꯃꯅ ꯂꯥꯏꯔꯤꯛ ꯇꯝꯕ ꯂꯣꯏꯗꯕ ꯇꯥꯔꯗꯤ ꯏꯟꯇꯔꯟ ꯍꯥꯟꯅ ꯇꯧꯔꯣ ꯑꯗꯨ ꯊꯣꯛꯣꯛꯑꯀꯥꯟꯗ ꯃꯣꯏꯅ ꯀꯣꯟꯅ ꯆꯠꯄ ꯈꯣꯠꯄꯗ ꯑꯩꯈꯣꯏꯅ ꯑꯃꯨꯛ ꯏꯀꯣꯅꯣꯃꯤꯁ ꯑꯣꯏꯕꯒꯤ ꯑꯃ ꯐꯣꯔꯦꯛꯁꯀꯤꯗ ꯇꯧꯕ ꯐꯣꯔꯦꯛꯁ ꯍꯥꯏꯕꯗꯤ ꯐꯣꯔꯦꯟ ꯀꯔꯦꯟꯁꯤ ꯑꯃ ꯑꯦꯛꯆꯦꯟꯁ ꯇꯧꯕꯒꯤꯗꯣ ꯨꯝꯕꯒꯤ ꯔꯣꯜ ꯋꯥ ꯏꯃꯥꯟ ꯕꯤ ꯍꯣꯏꯗꯤꯅꯦ ꯄꯥꯏꯊꯟ ꯀꯥꯏꯅꯒ ꯇꯝꯕ ꯌꯥꯎꯋꯦꯕꯀꯣ ꯀꯣꯗꯤꯡꯒꯤ ꯇꯥꯏꯞꯇ ꯗꯥꯇꯥ ꯑꯦꯅꯥꯂꯤꯁ ꯇꯥꯏꯞꯇ ꯄꯥꯏꯊꯟꯒꯤꯗꯣ ꯇꯝꯃꯀꯥꯟꯗ ꯇꯇꯥ ꯑꯦꯅꯥꯂꯤꯁ ꯑꯣꯏꯗꯣꯏꯅꯦꯕ ꯈꯔꯗꯤ ꯂꯨꯏ ꯍꯥꯏꯌꯦꯕꯀꯣ ꯑꯪ ꯉꯥꯛꯇꯅꯦ ꯍꯥꯏ ꯀꯃꯣꯏꯅ ꯍꯥꯏꯕ ꯀꯥꯟꯗ ꯑꯩꯅ ꯈꯜꯂꯛꯏꯅꯦ ꯑꯩꯁꯨ ꯍꯥꯏ ꯊꯟꯗꯧ ꯇꯝꯐꯝꯝ ꯐꯗꯧꯅꯤ ꯀꯥꯏꯅ ꯈꯜꯂ ꯊꯕꯛꯁꯦ ꯐꯪꯉꯛꯇ꯭ꯔꯗꯤ ꯀꯥꯏꯅ ꯁꯨꯝ ꯈꯜꯂꯛꯄ ꯑꯗꯨꯒ ꯑꯩꯈꯣꯏꯗ ꯇꯇꯥ ꯍꯣꯠ ꯃꯌꯥꯝ ꯌꯥꯎꯋꯦꯕꯀꯣ ꯍꯥꯏꯕꯗꯤ ꯁꯣꯐꯋꯦꯌꯔ ꯑꯃ ꯅꯪ ꯈꯪ ꯅꯠꯇ꯭ꯔꯥ ꯑꯦꯛꯁꯦꯜ ꯑꯦꯛꯁꯦꯜꯗꯨ ꯄꯈꯪ ꯅꯠꯇ꯭ꯔꯥ ꯑꯦꯛꯁꯦꯜꯒꯨꯝ ꯍꯛꯁꯦꯜ ꯑꯗꯒꯤꯗꯤ ꯑꯦꯁ ꯏꯁꯇꯦꯇꯥ ꯀꯥꯏꯅ ꯀꯩ ꯂꯩꯌꯦꯕ ꯈꯪꯉꯕ꯭ꯔꯥ ꯏ ꯚ꯭ꯌꯨꯁ ꯀꯥꯏꯅ ꯂꯩꯌꯦꯕ ꯑꯗꯨꯗꯣ ꯑꯗꯨꯗꯩꯗ ꯀꯩꯅꯣ ꯇꯧꯔꯀꯥꯟꯗ ꯑꯩꯈꯣꯏꯗ ꯍꯥꯏꯗꯤ ꯑꯗꯨꯗꯣ ꯁꯣꯞꯋꯦꯔꯗꯣ ꯍꯥꯞꯄꯦꯗꯅ ꯀꯝꯄ꯭ꯌꯨꯇꯔꯗ ꯑꯗꯨꯒ ꯗꯇꯥꯗꯣ ꯃꯣꯏꯗ ꯁꯤꯖꯤꯟꯅꯔꯀꯥꯟꯗ ꯑꯩꯈꯣꯏꯅ ꯃꯁꯤꯡ ꯀꯀꯥꯁꯦ ꯀꯣꯛꯍꯜꯂꯗꯕꯤꯗ ꯁꯣꯞꯋꯦꯔꯗꯨꯗ ꯑꯗꯨꯝ ꯃꯁꯤꯡ ꯍꯣꯠꯆꯕ ꯌꯥꯏꯑꯕ ꯈꯨꯗꯝ ꯑꯣꯏꯅ ꯏꯁꯇꯦꯟꯗꯔꯠ ꯗꯦꯕꯤꯌꯦꯁꯟ ꯍꯣꯠꯄ ꯄꯤ ꯚꯦꯂꯨꯒ ꯀ ꯇꯧꯕꯗꯣ ꯈꯨꯝꯕ꯭ꯔ ꯑꯗꯨꯒꯨꯝꯕꯒꯤꯗꯃꯛ ꯈꯔ ꯃꯣꯏꯒꯤ ꯁꯣꯐꯋꯦꯔꯗꯣ ꯍꯥꯞꯄ ꯀꯥꯟꯗ ꯍꯣꯠꯄ ꯌꯥꯏꯑꯕ ꯑꯗꯨꯗꯨꯅ ꯑꯃꯨꯛꯀ ꯑꯩꯅ ꯏꯀꯣꯅꯣꯃꯦꯇ꯭ꯔꯤꯛꯁ ꯍꯥꯏꯕꯗꯣ
ꯑ ꯏꯆꯦ ꯑꯃ ꯑꯦꯁ ꯄꯤ ꯑꯦꯁ ꯑꯦꯁꯁꯨ ꯑꯗꯨꯝ ꯑꯦꯛꯁꯦꯡ ꯑꯣꯏꯣꯏꯗꯣꯏꯔꯥ
ꯑꯦꯛꯁꯦꯜ ꯅꯠꯇꯦ ꯑꯗꯨ ꯁꯣꯞꯋꯦꯔ ꯃꯈꯜ ꯑꯃ ꯑꯦꯁ ꯄꯤ ꯑꯦꯁ ꯑꯦꯁꯇꯨꯁꯨ ꯁꯣꯐꯋꯦꯔ ꯑꯃꯅꯦꯕ ꯑꯗꯨꯗꯣ ꯗꯇꯥ ꯀꯩꯀꯥ ꯃꯌꯥꯝ ꯑꯃ ꯑꯣꯔꯁꯤ ꯅꯕ꯭ꯔꯣꯗꯨꯗ
ꯑꯥ ꯑꯩꯈꯣꯏꯕꯨꯗꯤ ꯍꯣꯏ ꯁꯤꯗꯤꯗ ꯑꯩ ꯁꯤꯟꯅꯗꯦꯕ ꯑꯩꯈꯣꯏꯒꯤ ꯗꯗꯥꯇꯥ ꯃꯌꯥꯝ ꯈꯣꯝꯍꯟꯕ ꯌꯥꯎꯋꯦꯕꯀꯣ
ꯑꯣ ꯑꯗꯨꯗꯣ ꯍꯌꯦꯡ ꯔꯤꯁꯔꯁꯀꯨꯝꯕꯗ ꯌꯥꯝꯅ ꯀꯩꯅꯣ ꯆꯪꯕ ꯑꯣꯏꯕꯒꯤꯅꯦ ꯑꯗꯨꯗꯣ ꯑꯩꯈꯣꯏꯒꯤꯗꯨꯁꯨ ꯌꯥꯎꯋꯦꯕꯀꯣ ꯍꯥꯏꯗꯤ ꯑꯩꯈꯣꯏꯗꯤ ꯄꯔꯥ ꯑꯣꯏꯅ ꯇꯝꯃꯦꯕꯀꯣ ꯑꯦꯛꯁꯦꯜꯒꯨꯝ ꯑꯦꯛꯁꯦꯜꯅꯦ ꯑꯦꯁ ꯄꯤ ꯑꯦꯁ ꯑꯦꯁꯅꯦ ꯏꯁꯇꯦꯇꯥꯅꯦ ꯏꯚ꯭ꯌꯨꯁ ꯇꯝꯃꯦꯕꯀꯣ ꯑꯗꯨꯗꯣ ꯍꯥꯏꯗꯤ ꯁꯨꯃꯥꯏꯅ ꯑꯗꯨꯗꯣ ꯁꯣꯐꯋꯦꯔꯗꯣ ꯁꯤꯖꯤꯟꯅꯔꯀꯥꯟꯗ ꯗꯇꯥ ꯄꯨꯊꯣꯛꯄꯗꯣ ꯀꯃꯥꯏꯅ ꯇꯧꯒꯅꯤ ꯀꯥꯏꯅ ꯇꯥꯛꯑꯦꯕ
ꯑꯩꯈꯣꯏꯅ ꯇꯝꯗꯤ ꯇꯝ ꯌꯧꯄ ꯃꯃꯤꯡ ꯈꯔ ꯌꯥꯎꯋꯦ ꯑꯗꯨꯝ ꯑꯩꯈꯣꯏꯒꯤꯅꯦ ꯑꯩꯈꯣꯏꯒꯤꯅ ꯑꯃꯨꯛ ꯌꯥꯎꯁꯟꯅ ꯀꯥꯟꯗ ꯁꯣꯁꯦꯜ ꯑꯣꯏꯕꯒꯤ ꯗꯗꯥꯇꯥꯁꯦ ꯑꯌꯥꯝꯕꯅ ꯀ꯭ꯋꯥꯂꯤꯇꯤꯇꯤ ꯂꯧꯕꯒꯤ ꯀꯌꯥ ꯁꯤꯖꯤꯟꯅꯗ꯭ꯔꯦꯕꯀꯣ ꯍꯥꯏꯗꯤ ꯑꯩꯣꯏ ꯑꯗꯨꯝ ꯆꯪꯕꯁꯨ ꯌꯥꯎꯋꯦꯕꯗ ꯊꯥꯔ ꯃꯥꯏ ꯃꯥꯥꯏꯒꯤ ꯀꯩꯅꯣꯒꯤ ꯃꯇꯨꯡ ꯏꯜꯂꯦꯕ ꯗꯇꯥꯗꯣ ꯑꯗꯨꯒꯤ ꯑꯣꯖꯥ ꯑꯗꯨꯃꯥꯏꯅ ꯍꯥꯏꯗꯤ ꯑꯩꯈꯣꯏꯅꯁꯨ ꯈꯨꯟꯗ ꯗꯥꯏꯔꯦꯛ ꯍꯣꯜꯂꯛꯄ ꯃꯇꯝꯗ ꯑꯗꯨꯝ ꯁꯣꯏꯗꯅ ꯑꯗꯨꯒꯤ ꯑꯣꯖꯥꯉꯩꯅ ꯁꯤꯒꯤ ꯁꯣꯞꯋꯦꯌꯔꯁꯦ ꯍꯥꯞꯄꯒ ꯃꯣꯏꯅꯒ ꯇꯧꯕꯤꯕ ꯌꯥꯎꯕꯗꯣ
ꯑꯗꯨ ꯑꯗꯨꯗꯣ ꯍꯥꯏꯗꯤ ꯗꯇꯥ ꯀꯩꯀꯥ ꯈꯣꯝꯕꯒꯤꯅꯦꯕ ꯑꯗꯨꯒꯤꯅꯦ ꯅꯣꯏꯗꯁꯨ ꯌꯥꯎꯋꯤꯗꯣ
ꯎꯝ ꯑꯗꯨꯒꯤ ꯌꯥꯎꯋꯦꯕ ꯑꯩꯈꯣꯏꯒꯤ ꯑꯍꯣꯏ ꯑꯩꯈꯣꯏꯒꯤ ꯁꯦꯟꯁꯁ ꯀꯩꯀꯥꯁꯨ ꯈꯣꯝꯍꯜꯂꯒ ꯑꯩꯈꯣꯏꯗꯤꯀꯥꯁꯦ ꯈꯔ ꯇꯧꯍꯜꯂꯦꯕꯀꯣ
ꯑꯥ
ꯈꯔ ꯂꯥꯏꯕꯅꯤ ꯑꯗꯨꯝ ꯏꯁꯥꯅ ꯍꯣꯠꯍꯜꯂꯦꯕ ꯍꯥꯏꯗꯤ ꯁꯦꯟꯁꯦꯁꯀꯨꯝꯕꯗꯤ ꯈꯔ ꯂꯥꯏꯌꯦꯕ
ꯑꯥ
ꯑꯗꯨꯒꯨꯝꯕꯅ ꯇꯧꯍꯜꯂꯦ ꯑꯗꯨꯒ ꯈꯔ ꯗꯇꯥꯖꯦ ꯂꯨꯗ꯭ꯔꫭꯕ ꯑꯣꯏꯇꯥꯔꯗꯤ ꯍꯣꯠꯄꯗ ꯑꯗꯨꯝ ꯑꯗꯨꯃꯥꯏꯅ ꯍꫭꯠꯍꯜ ꯑꯗꯨꯃꯥꯏꯅ ꯇꯧꯕꯤ ꯑꯣꯖꯥꯒꯩꯅ ꯑꯩꯈꯣꯏꯅꯕꯨꯗꯤ ꯍꯩꯇꯦꯕ ꯑꯗꯨ ꯃꯣꯏꯅ ꯑꯗꯨꯃꯥꯏꯅ ꯇꯧ ꯍꯥꯏ ꯑꯗꯨꯇꯪꯗꯤ ꯈꯪꯉꯦ ꯑꯇꯩꯗꯤ ꯑꯝꯇ ꯈꯪꯗꯦ
ꯍꯣꯏ ꯑꯗꯨꯒꯨꯝꯕꯗꯨꯁꯨ ꯌꯥꯎꯋꯦ ꯑꯈꫭꯏꯗ ꯑꯗꯒꯤꯗꯤ ꯅꯣꯏꯗꯁꯨ ꯌꯥꯎꯔꯛꯀꯅꯦꯕꯀꯣ ꯑꯩꯅ ꯔꯤꯒ꯭ꯔꯦꯁ ꯇꯧꯔꯛ ꯑꯩꯅ ꯔꯤꯒ꯭ꯔꯦꯁꯟꯒꯤ ꯇꯝꯃꯦ ꯍꯥꯏꯕꯗꯣ ꯔꯤꯒ꯭ꯔꯦꯁ ꯇꯧꯔꯒ ꯗꯇꯥꯗꯣ ꯀꯃꯥꯏꯅ ꯂꯧꯔꯒ ꯇꯝ ꯍꯥꯏꯗꯤ ꯑꯗꯨꯒꯨꯝꯕꯗꯣ ꯑ ꯔꯤꯁꯔꯁꯀꯨꯝꯕ ꯇꯧꯕꯗ ꯍꯦꯟꯅ ꯆꯪꯕ ꯑꯣꯏꯕꯗꯣ ꯍꯥꯏꯗꯤ ꯗꯇꯥꯖꯦ ꯑꯩꯈꯣꯏꯅ ꯂꯧꯔꯀꯥꯟꯗ ꯃꯁꯤꯡꯗꯣ ꯍꯣꯠꯄꯒꯤꯅꯦꯕꯀꯣ ꯔꯤꯒ꯭ꯔꯦꯁꯟ ꯔꯤꯒ꯭ꯔꯦꯁꯟ ꯍꯥꯏꯖꯦ ꯑꯃꯥꯠꯇ ꯅꯠꯇꯦꯕ ꯍꯥꯏ ꯗꯤ ꯈꯨꯗꯝ ꯑꯣꯏꯅ ꯑꯩꯈꯣꯏꯅ ꯗꯥꯇꯥ ꯑꯃ ꯂꯧꯔꯀꯥꯟꯗ ꯁꯤꯁꯦ ꯁꯨꯃꯥꯏꯅ ꯍꯥꯏꯔꯁꯤꯅꯦ ꯑꯩꯈꯣꯏꯒꯤꯅꯦ ꯃꯤꯑꯣꯏꯕꯒꯤ ꯑꯩꯈꯣꯏꯒꯤ ꯏꯟꯀꯝꯁꯦ ꯑ ꯑꯩꯈꯣꯏꯅ ꯏꯟꯀꯝꯖꯩ ꯀꯩꯗ ꯗꯤꯄꯦꯟ ꯑ ꯑꯦꯛꯁꯄꯦꯟꯗꯤꯆꯔꯁꯦ ꯏꯟꯀꯝꯗ ꯗꯤꯄꯦꯟ ꯇꯧꯔꯤ ꯅꯠꯇ꯭ꯔꯅ ꯑꯗꯨꯀꯥꯟꯗ ꯑꯦꯛꯁꯄꯦꯟꯗꯤꯆꯔꯖꯤꯗ ꯃꯈꯜ ꯃꯈꯜ ꯃꯌꯥꯝ ꯂꯩꯇ꯭ꯔꯥ ꯍꯥꯏꯕꯗꯤ ꯅꯪꯅ ꯆꯥꯅ ꯊꯛꯅꯕꯗ ꯇꯧꯔꯁꯨ ꯌꯥꯔꯦ ꯑꯗꯒꯤꯗꯤ ꯂꯛꯖꯔꯤꯒꯨꯝꯕꯗ ꯇꯧꯔꯁꯨ ꯌꯥꯔꯦ ꯑꯗꯒꯤꯗꯤ ꯌꯨꯝꯒꯨꯝꯕ ꯁꯥꯕꯗꯖꯨ ꯑꯣꯏꯕ ꯌꯥꯔꯦ ꯑꯗꯒꯤꯗꯤ ꯀꯥꯔ ꯀꯥ ꯂꯩꯕ ꯈꯣꯠꯄ ꯇꯧꯕ ꯃꯌꯥꯝ ꯇꯧꯗ꯭ꯔꯅꯦ ꯁꯤꯒꯨꯝꯕꯁꯦ ꯑꯩꯈꯣꯏꯒꯤ ꯏꯟꯀꯝꯗ ꯂꯣꯏ ꯗꯤꯄꯦꯟ ꯇꯧꯋꯦ ꯅꯠꯇ꯭ꯔꯅꯦ
ꯎꯝ
ꯑꯗꯨꯃꯥꯏꯅ ꯀꯃꯥꯏꯅ ꯅꯪꯅ ꯍꯥꯏꯗꯤ ꯍꯌꯦꯡ ꯗꯇꯥ ꯈꯣꯝꯃꯛꯄ ꯃꯇꯝꯗ ꯁꯤ ꯀꯃꯥꯏꯅ ꯗꯤꯄꯦꯟ ꯇꯧꯔꯛꯀꯅꯤ ꯑꯃꯅ ꯑꯃꯗ ꯃꯔꯤ ꯂꯩꯅꯕꯒꯤ ꯊꯤꯖꯤꯜꯂꯛꯄꯗꯣ ꯑꯗꯨꯒꯨꯝꯕꯗ ꯍꯥꯞꯄꯛꯇꯣꯏꯅꯦꯕ
ꯃꯦꯠꯁ ꯀꯨꯝꯕ ꯑꯪꯀ ꯍꫭꯠꯄꯥꯗ ꯌꯥꯝ ꯌꯥꯎꯕꯅꯦ
ꯍꯥꯥ
ꯑꯪꯀ ꯌꯥꯎꯋꯦ ꯑꯩꯈꯣꯏꯒꯤꯗꯣ ꯀꯩꯅꯣ ꯇꯝꯃꯦꯕ ꯁꯇꯦꯇꯤꯁꯇꯤꯛꯁꯁꯨꯨ ꯇꯝꯃꯦ ꯑꯗꯨꯒ ꯃꯦꯊꯃꯦꯇꯤꯀꯦꯜ ꯏꯀꯣꯅꯣꯃꯤꯛꯁꯨ ꯇꯝꯃꯦꯕꯀꯣ ꯃꯦꯠꯃꯦꯇꯤꯀꯦꯜ ꯏꯀꯣꯅꯣꯃꯤꯛꯁ ꯍꯥꯏꯔꯒ ꯀꯥꯟꯗꯅꯦ ꯆꯨꯝꯅꯒꯤ ꯏꯀꯣꯅꯣꯃꯤꯛꯁꯀ ꯈꯦꯠꯅꯩ ꯑꯇꯩ ꯅꯠꯇꯦ ꯆꯨꯝꯅꯒꯤ ꯃꯦꯠꯀ ꯈꯦꯠꯅꯔꯤꯁꯦ ꯑꯈꯣꯏꯒꯤ ꯑ ꯆ ꯀꯩꯅꯣ ꯇꯧꯕ ꯍꯥꯏ ꯇꯥꯔꯦ ꯑꯩꯈꯣꯏꯒꯤꯅꯦ ꯑꯩꯈꯣꯏꯒꯤ ꯏꯀꯣꯅꯣꯃꯤꯛꯁꯇ ꯑꯦꯄ꯭ꯂꯥꯏ ꯇꯧꯁꯤꯟꯕꯥ ꯑꯗꯨꯗꯨꯒꯤ ꯍꯥꯏꯕꯗꯤꯅꯦ ꯊꯥꯏꯅꯗꯤ ꯈꯣꯏꯅ ꯄ꯭ꯔꯣꯐꯤꯠ ꯂꯣꯁ ꯀꯨꯝꯕ ꯇꯝꯕ ꯃꯇꯝꯗ ꯄ꯭ꯔꯣꯐꯤꯠ ꯇꯣ ꯇꯝꯕ ꯀꯥꯟꯗ ꯁꯦꯂꯤꯡ ꯄ꯭ꯔꯥꯏꯁ ꯃꯥꯏꯅꯁ ꯀꯣꯁ ꯄ꯭ꯔꯥꯏꯁ ꯀꯥꯏ ꯇꯧꯗ꯭ꯔꯅꯦ ꯍꯧꯖꯤꯛꯁꯤꯅ ꯑꯩꯈꯣꯏꯃꯥꯏꯅ ꯇꯧꯔꯔꯣꯏ꯫ ꯍꯥꯏꯕꯗꯤ ꯄ꯭ꯔꯐꯤꯠꯇꫭ ꫭꯀꯃꯥꯏꯅꯅꯣ ꯍꯥꯏꯀꯥꯟꯗ ꯔꯦꯚꯤꯅꯤꯎ ꯄꯩꯁꯥ ꯀꯌꯥꯝ ꯀꯥꯔꯛꯑꯦ ꯗꯗꯀꯥꯟꯗ ꯑ ꯀꯌꯥꯝ ꯁꯤꯟꯅꯊꫭꯛꯈꯔꯦ ꯑꯃꯟ ꯍꯥꯏꯕꯗꫭ ꯀꫭꯁꯠ ꯀꯌꯥꯝ ꯆꯪ ꯔꯦ ꯍꯥꯏꯕꯗꯣ ꯑꯃꯥꯏꯅ ꯁꯦꯂꯤꯡ ꯄ꯭ꯔꯥꯏꯁꯀꯤ ꯃꯍꯨꯠꯇ ꯔꯦꯚꯤꯅ꯭ꯌꯨ ꯑꯣꯏꯅ ꯂꯥꯛꯄꯗꯣ ꯈꯪꯕ꯭ꯔꯥ꯫ ꯑꯃꯗꯨꯅ ꯄꯣꯠ ꯌꯣꯟꯕ ꯑꯣꯏꯅ ꯇꯥꯛ ꯄꯅꯤꯗꯅ ꯍꯧꯖꯤꯛꯁꯤ ꯅ ꯑ ꯄꯩꯁꯥ ꯀꯌꯥꯝ ꯇꯣꯡꯉꯤ ꯄꯣꯠ ꯌꯣꯟꯕ ꯑꯣꯏꯇꯥꯥꯔꯒꯁꯨ ꯔꯦꯚꯤꯅ꯭ꯌꯨ ꯀ ꯌꯥꯝ ꯀꯥꯔꯛꯏ ꯀꯥꯏꯅꯒ ꯁꯨꯃꯥꯏꯅ ꯑꯣꯏꯅ ꯍꯥꯏꯔꯛꯄꯗꯣ ꯑꯗꯨ ꯑꯣꯏꯕ ꯑꯗꯨꯒ ꯊ ꯑꯩꯈꯣꯏꯅ ꯑꯥ ꯃꯤ ꯑꯃꯅ ꯄꯣꯠ ꯂꯩꯕ ꯃꯇꯝꯗꯅꯦ ꯄꯩꯁꯥꯁ ꯁꯤ ꯉꯥꯡꯅꯗ ꯅꯠꯇ꯭ꯔꯥ ꯅꯪꯅ ꯅꯪꯁꯦ ꯀꯟꯖꯨꯃꯔꯅꯦꯕ ꯅꯪꯅ ꯄꯣꯠ ꯂꯩꯒꯦ ꯍꯥꯏ ꯇꯥꯔꯒꯗꯤ ꯑꯗꯨꯒ ꯌꯣꯜꯂꯤꯕ ꯃꯤꯁꯤꯅ ꯄ꯭ꯔꯗ꯭ꯌꯨꯁꯔꯅꯦꯕ꯫ ꯅꯪꯅ ꯌꯣꯜꯂꯤ ꯅꯪꯅ ꯂꯩ ꯍꯟꯗ ꯄꯩꯁꯥꯁꯦ ꯇꯥꯅꯕꯅꯤꯅ ꯀꯟꯅ ꯉꯥꯡꯅꯗꯣꯏꯅꯦꯕ ꯉꯥꯡꯅꯔꯀꯥꯟꯁꯤꯗ ꯅꯪꯉꯣꯟꯗ ꯑꯇꯣꯡꯕ ꯈꯔ ꯐꯪꯕꯗꯨ ꯄꯨꯟꯅ ꯈꯔ ꯍꯥꯏꯗꯤ ꯀꯟꯅ ꯉꯥꯡꯅꯔꯀꯥꯟꯗ ꯅꯪꯉꫭꯟꯗ ꯈ ꯑꯇꯣꯡꯕ ꯈꯔ ꯐꯪꯕꯗꯨꯅꯦꯕ ꯀꯟꯖꯨꯃꯔ ꯁꯔꯄꯁ ꯍꯥꯏꯁꯦ꯫ ꯑꯁꯤꯁꯦ ꯑꯃꯨꯛ ꯀꯃꯥꯏꯅ ꯄꯨꯊꯣꯛꯀꯦ ꯍꯥꯏꯕ ꯃꯇꯝꯗ ꯑꯈꯣꯏꯅ ꯏꯟꯇꯤꯒ꯭ꯔꯦꯁꯟ ꯇꯝꯕꯗꯣ ꯏꯟꯇꯤꯒ꯭ꯔꯦꯁꯟ ꯇꯧꯔꯛ ꯀꯥꯟꯗꯦ ꯄꯨꯊꯣꯛꯑꯦꯕ ꯍꯥꯏꯕꯗꯤ ꯑ ꯀꯃꯥꯏ ꯍꯥꯏꯅꯤ ꯑꯩꯈꯣꯏ ꯍꯥꯏꯗꯤ ꯃꯣꯏꯅ ꯅꯦ ꯄꯤꯔꯛꯇꯣꯏꯁꯦ ꯐꯪꯁꯟ ꯑꯣꯏꯅ ꯄꯤꯔꯝꯕ ꯍꯥꯏꯇꯥꯔꯦ ꯑꯣꯏꯅ ꯄꯤꯔꯝꯃꯕꯅꯤꯅ ꯑꯩꯈꯣꯏꯅ ꯏꯟꯇꯤꯒ꯭ꯔꯦꯁꯟ ꯇꯧꯔꯀꯥꯟꯗ ꯑꯣꯏꯅ ꯈꯥꯏꯗꯣꯛꯅꯔꯒ ꯄꯨꯊꯣꯛꯑꯦꯕ ꯄꯣꯠꯀꯤ ꯚꯦꯂꯨꯗꯨꯒ ꯃꯥꯒꯤ ꯀꯌꯥꯝ ꯌꯥꯝꯕꯒꯦ ꯈꯣꯠꯄꯒꯦ ꯑꯗꯣ ꯑꯗꯨꯃꯥꯏꯅ ꯇꯧꯔꯒꯅꯦ ꯏꯟꯇꯤꯒ꯭ꯔꯦꯁꯟ ꯇꯧꯔꯒ ꯑꯣꯏꯅ ꯇꯧꯋꯦꯕ ꯍꯥꯏꯗꯤ ꯐꯪꯁꯟ ꯑꯣꯏꯅ ꯄꯤꯔꯝꯕ ꯄꯣꯠꯅꯤꯅ ꯑꯩꯈꯣꯏ ꯗꯥꯏꯔꯦꯛ ꯈꯪꯗ꯭ꯔꯦꯗꯅ꯫ ꯑꯗꯨꯃꯥꯏꯅ ꯐ꯭ꯂꯥꯏꯠ ꯍꯥꯏꯇꯥꯔꯦ
ꯎꯝ ꯑꯩꯈꯣꯏꯅ ꯌꯥꯝꯅ ꯑꯗꯨꯒꯨꯝꯕꯗꯤ ꯌꯥꯎꯗꯦ ꯏꯆꯦ ꯑꯩꯈꯣꯏꯅ ꯏꯁꯇꯦꯇꯦꯇꯤꯛꯁꯇꯤ ꯈꯔ ꯌꯥꯎꯋꯦꯕꯀꯣ
ꯏꯁꯇꯦꯇꯦꯇꯤꯛꯁꯇ ꯌꯥꯎꯕꯗꯣ ꯑꯗꯨꯗꯤꯅꯦ ꯑꯩꯈꯣꯏꯒ ꯃꯥꯟꯅꯔꯝꯃꯅꯦꯕ ꯅꯣꯏꯒꯤ ꯍꯥꯏꯗꯤ ꯅꯣꯏ ꯇ ꯌꯥꯎꯕ ꯈꯔꯗꯣ ꯑꯗꯨꯝ ꯄꯨꯔꯥ ꯀꯃꯟꯅꯦꯕ ꯑꯗꯨꯒ ꯏꯁꯇꯦꯇꯦꯇꯤꯛꯁ ꯖꯨꯅꯦ ꯑꯩꯈꯣꯏꯅ ꯇꯝꯃꯤꯖꯦ ꯕꯦꯁꯤꯛꯀꯨꯝꯕꯅꯦꯕꯀꯣ ꯑꯗꯨꯒ ꯏꯁꯇꯦꯇꯦꯇꯤꯛꯁ ꯇ ꯄꯨꯔꯥ ꯃꯥꯁꯇꯔ ꯇꯧꯕ ꯀꯥꯡꯕꯨꯗꯣ ꯃꯣꯏꯗ ꯇꯝꯃꯤꯁꯤꯅ ꯌꯥꯝ ꯑꯔꯨꯕ ꯉꯥꯛꯇꯅꯦꯕ ꯑꯗꯨꯒ ꯑꯩꯈꯣꯏꯅ ꯇꯝꯃꯤꯁꯤꯅ ꯈꯔ ꯕꯦꯁꯤꯛ ꯑꯣꯏꯕ ꯑꯥꯏꯗꯤꯌꯥ ꯉꯥꯛꯇꯅꯦꯕ
ꯃꯥꯅꯦ ꯑꯩꯈꯣꯏ ꯆꯪꯅꯕ ꯀꯂꯥꯕꯨ ꯈꯤꯇꯪ ꯑꯩꯈꯣꯏ ꯑꯗꯨꯝ ꯀ꯭ꯂꯥꯁ ꯇꯦꯟꯗꯒ ꯇꯝꯅ ꯑꯗꯨꯝ ꯑꯗꯨꯒꯨꯝꯕ ꯑꯣꯏꯔꯁꯨꯀꯣ ꯈꯔ ꯂꯥꯏꯌꯦꯕ ꯑꯗꯨꯝ ꯑꯣꯏꯌꯦ ꯎꯝ ꯈꯔ ꯍꯥꯞꯆꯟꯕꯩ ꯋꯅꯦꯕ
ꯈꯔ ꯍꯥꯞꯆꯟꯕ ꯍꯥꯏꯕꯕꯨ ꯀꯩꯅꯣ ꯍꯥꯏꯗꯤ ꯀ꯭ꯂꯥꯁ ꯅꯥꯏꯟ ꯇꯦꯟꯗꯗꯤ ꯗꯤꯁꯄꯔꯁꯟꯒꯨꯝꯕ ꯔꯦꯟꯖ ꯍꯣꯠꯄꯒꯤ ꯇꯝꯃꯛꯇꯦꯗꯅ ꯇꯤꯁ ꯄꯥꯔꯁꯟ ꯍꯣꯠ ꯗꯤꯁꯄꯔꯁꯟꯗꫭ ꯔꯦꯟꯖꯇ ꯍꯥꯏꯗꯤ ꯀꯃꯥꯏꯅ ꯀ꯭ꯋꯥꯇꯥ ꯗꯦꯕꯤꯌꯦꯁꯟ ꯗꯤꯁꯥ ꯗꯦꯕꯤꯌꯦꯁꯟ ꯄꯔꯁꯦꯟ ꯄꯔꯁꯦꯟ ꯀꯕꯗꯣ ꯑꯗꯨ ꯇꯃꯛꯇꯦꯗꯅ ꯈꯪꯉꯕ꯭ꯔꯥ ꯑꯗꯨꯗꯨꯒꯤ ꯁꯤꯜꯂꯛꯄꯒꯨꯝꯕ ꯑꯗꯨꯒ ꯁꯇꯦꯇꯤꯁꯇꯤꯛꯁꯇꯣ ꯊꯥꯏꯅꯗꯤ ꯑꯩꯈꯣꯏꯅꯦ ꯗꯦꯁꯀ꯭ꯔꯤꯞꯇꯪ ꯗꯦꯁꯀ꯭ꯔꯤꯞꯇꯤꯞꯇꯪ ꯇꯝꯃꯛꯑꯦꯕ ꯍꯥꯏꯕꯗꯤ ꯁꯦꯟꯇ꯭ꯔꯦꯜ ꯈꯤꯇꯪ ꯊꯝꯃꯥꯛ ꯑꯦꯕ ꯈꯪꯉꯕ꯭ꯔꯥ ꯍꯧꯖꯤꯛꯅ ꯑꯃꯨꯛꯀ ꯏꯟꯐ꯭ꯂ꯭ꯔꯦꯟꯁꯦꯜ ꯏꯁꯇꯦꯇꯤꯁꯇꯤꯛꯁ ꯑꯅ ꯍꯥꯞꯆꯤꯜꯂꯛꯄ
ꯎꯝ ꯑꯩꯈꯣꯏꯗꯤ ꯌꯥꯎꯗꯕ꯭ꯔꯥ ꯈꯪꯗꯦ ꯑꯗꯨ
ꯑꯃ ꯍꯥꯏꯄꯣꯁꯦꯁꯤꯁ ꯇꯦꯁꯇꯤꯡꯗꯣ ꯑꯗꯨꯗꯣ ꯒꯤ ꯃꯈꯥꯗ ꯂꯩꯗꯣꯏꯅꯦꯕ ꯗꯤꯁꯀ꯭ꯔꯤꯞꯇꯤꯚ ꯍꯥꯏꯔꯒꯅ ꯃꯤꯟ ꯃꯦꯗꯤꯌꯥꯟ ꯃꯣꯠ ꯍꯣꯠꯄꯒꯨꯝꯕ ꯗꯤꯁꯄꯔꯁꯟꯒꯨꯝꯕꯗꯣ
ꯑ
ꯑꯗꯨꯗꯣ ꯑꯣꯏꯗꯣꯏꯕ꯫
ꯃꯈꯣꯏ ꯉꯁꯥꯏ ꯏꯁꯇꯦꯇꯤꯁꯇꯤꯛ ꯇꯥꯛꯑꯦ ꯏꯟꯚꯥꯏꯔꯣꯟꯃꯦꯟꯀꯤ ꯑꯣꯖꯥ ꯑꯃꯅ꯫
ꯑꯣ ꯐꯥꯏꯌꯦ ꯗꯨꯗꯤ꯫
ꯎꯝ ꯉꯁꯥꯏ ꯑꯗꯨꯝ ꯂꯥꯏꯗ ꯍꯥꯏꯗꯤ ꯍꯥꯟꯅ ꯈꯪꯉꯛꯄ ꯉꯥꯛꯇꯅꯦꯕ ꯍꯥꯏꯗꯤ ꯀꯩꯝꯇ ꯈꯣꯠꯄ ꯍꫭꯏ ꯒ꯭ꯔꯥꯐꯤꯀꯦꯜ ꯄ꯭ꯔꯖꯦꯟꯇꯦꯁꯟ ꯌꯥꯎꯕꯒꯤ ꯍꯤꯁꯇꯣꯒ꯭ꯔꯥꯝ ꯑꯗꯒꯤ ꯐ꯭ꯔꯤꯀ꯭ꯋꯦꯟꯁꯤ ꯄꫭꯜꯂꯤꯒꫭꯟ ꯑ ꯑꯥ ꯀꯨꯝꯕ ꯑꯗꯒꯤ ꯀꯞ ꯃꯈꯜ ꯀꯩꯀꯥꯗꯣ ꯂ ꯑꯗꯨꯒꯨꯝꯕ ꯈꯔ ꯇꯥꯗ ꯂꯛꯏ ꯏꯆꯦ ꯊꯝꯃꯒꯦ꯫
ꯍꯣꯏ ꯍꯣꯏ
ꯍꯣꯏ ꯍꯣꯏꯁꯦ ꯑꯗꯨꯝ ꯇꯔꯛꯑꯣ